ꯇꯥꯏꯌꯦ
ꯑꯩꯈꯣꯏꯒꯤꯗꯣ
ꯍꯣꯏ
ꯑꯩꯈꯣꯏꯒꯤ ꯍꯧꯖꯤꯛ ꯌꯨꯝꯕꯨꯒꯤ ꯔꯨꯝ ꯇꯦꯅꯦꯟꯁ ꯇꯣꯇꯜꯂꯒ ꯋꯥꯟ ꯇꯨ ꯊ꯭ꯔꯤ ꯐꯣꯔ ꯑꯥ ꯇꯔꯨꯛ ꯇꯔꯦꯠ ꯅꯤꯄꯥꯟ ꯃꯥꯄꯟ ꯇꯔꯥ ꯇꯔꯥ ꯔꯨꯝ ꯇꯔꯥ ꯂꯩꯕ ꯀꯥ ꯀꯥ ꯇꯔꯥ ꯂꯩꯕꯗꯨ ꯑꯍꯣꯏ ꯀꯥ ꯃꯔꯤꯗꯨ ꯕꯤꯜꯗꯤꯡ ꯇꯣꯉꯥꯜꯂꯦꯕ ꯑꯈꯣꯏꯅ ꯂꯩꯕꯗꯣ ꯑꯇꯣꯞꯄ ꯑꯗꯨꯅ ꯃꯣꯏ ꯌꯨꯝꯕꯨꯒꯤ ꯃꯊꯛꯇ ꯂꯩꯕꯅꯦꯕ
ꯎꯝ
ꯑꯈꯣꯏ ꯏꯁꯤꯡ ꯀꯝ ꯀꯝꯄꯥꯎꯟꯗ ꯌꯥꯝ ꯃꯥꯟꯅꯦ ꯑꯗꯨ ꯑꯣꯏꯔꯁꯨ ꯕꯤꯜꯗꯤꯡ ꯇꯧꯉꯥꯟꯕ ꯑꯈꯣꯏꯗꯅ ꯈꯔ ꯀꯔꯤ ꯍꯥꯏꯁꯤꯔꯥ ꯅꯧꯔꯒ ꯄꯤꯛꯄ ꯈꯔ ꯍꯥꯏꯇꯥꯔꯦ ꯃꯣꯏꯔꯨꯝꯗꯒꯤꯗꯤ
ꯎꯝ
ꯑꯩꯈꯣꯏꯒꯤꯅ ꯍꯧꯖꯤꯛ ꯂꯤꯁꯤꯡ ꯇꯔꯦꯠ ꯇꯔꯦꯠ ꯐꯥꯎ ꯑꯩꯈꯣꯏꯒꯤꯁꯨ ꯂꯤꯁꯤꯡ ꯇꯔꯦꯠ ꯇꯔꯦꯠꯇꯤ ꯑꯣꯏꯕꯅꯤ ꯑꯗꯨ ꯔꯨꯝ ꯃꯔꯤꯗ ꯑꯩꯈꯣꯏꯅ ꯄꯨꯂꯞ ꯄꯥꯏꯒꯦ ꯍꯥꯏꯕꯒꯤ ꯑꯩꯅ ꯋꯥꯔꯤ ꯁꯥꯟꯅꯔꯒ ꯑꯥ ꯀꯔꯤꯕꯣ ꯇ꯭ꯋꯦꯟꯇꯤ ꯇꯨꯗ ꯂꯧꯈꯤꯕꯅꯦꯕ ꯇ꯭ꯋꯦꯟꯇꯤ ꯁꯤꯛꯁꯀꯤꯗꯣ ꯔꯨꯝ ꯃꯔꯤꯗ ꯑꯗꯨꯝ ꯄꯨꯂꯞ ꯇꯣꯏꯂꯦꯠ ꯇꯦꯁ ꯇꯧꯕꯅꯤꯅ ꯃꯤ ꯑꯃ ꯑꯃ ꯒꯤꯗꯤ ꯕꯦꯁꯅꯦꯇꯥ
ꯑꯣ
ꯑꯗꯨ ꯃꯊꯛꯇ ꯂꯩꯕꯗꯨ ꯃꯣꯏ ꯀꯩꯅꯣꯃ ꯇꯧꯔꯗꯤ ꯍꯥꯡꯂꯗꯤ ꯂꯤꯁꯤꯡ ꯇꯔꯦꯠ ꯄꯥꯏꯕ ꯌꯥꯏ ꯃꯣꯏꯗꯤ ꯑꯗꯨ ꯗꯨ ꯑꯇꯣꯞꯄꯗꯗꯤ ꯑꯩ ꯋꯥꯔꯤ ꯁꯥꯕ ꯈꯔ ꯋꯥꯗꯧ ꯃꯥꯜꯂꯦ
ꯑꯗꯨ ꯑꯗꯨꯗꯤ ꯊꯣꯡꯕ ꯆꯥꯕ ꯗꯤ ꯅꯣꯏ ꯃꯌꯥꯝ ꯄꯨꯜꯂꯒ ꯇꯧꯕꯀꯣ
ꯄꯨꯟꯗꯦ ꯃꯣꯏ ꯃꯣꯟꯁꯥꯡ ꯃꯤ ꯑꯅꯤ ꯄꯨꯟ ꯊꯣꯡꯉꯦ ꯑꯩꯒ ꯃꯥꯎ ꯃꯥꯎ ꯃꯤꯗꯣ
ꯑ ꯔꯨꯝ ꯑꯗꯨ ꯑꯩꯒꯤꯁꯨ ꯑꯃ ꯊꯤꯕꯤꯔꯣꯅꯦ ꯑꯗꯨꯗ ꯑꯗꯨꯗꯤ
ꯑꯩ ꯌꯦꯡꯒꯦ ꯍꯧꯖꯤꯛꯇꯤ ꯃꯣꯏ ꯏꯁꯇꯨꯗꯦꯟꯁꯤꯡ ꯂꯩꯕꯅꯦ ꯑꯌꯥꯝꯕ ꯁ꯭ꯀꯨꯜ ꯀꯥꯕ ꯈꯣꯠ ꯁꯤ
ꯑꯗꯨ ꯗꯤꯄꯣꯖꯤꯠꯁꯨ ꯗꯤꯄꯣꯖꯤꯠꯁꯨ ꯇꯧꯕ꯭ꯔꯣ
ꯀ ꯅꯠꯇꯦ ꯃꯣꯏꯁꯦ ꯑꯦꯗꯚꯥꯟꯁꯇ ꯂꯥꯁꯇ ꯂꯥꯁ ꯃꯟꯗ ꯑꯦꯗꯖꯁ ꯇꯧꯕꯗꯣ
ꯅꯠꯇꯦ ꯐꯥꯔ꯭ꯁꯇ ꯑꯩ ꯍꯧꯖꯤꯛ ꯁꯄꯣꯁ ꯅꯣꯏ ꯂꯩꯕ ꯂꯥꯛꯀꯅꯤꯗꯤ ꯄꯩꯁꯥ ꯂꯨꯄꯥ ꯀꯌꯥ ꯊꯤꯅꯤ
ꯑꯗꯨꯅꯤ ꯑꯁꯤꯗ ꯗꯤꯄꯣꯖꯤꯠ ꯑꯌꯥꯝꯕ ꯗꯤꯄꯣꯖꯤꯠꯅ ꯁꯦꯀ꯭ꯌꯨꯔꯤꯇꯤꯅ ꯄꯥꯏ ꯍꯥꯏꯗꯅ ꯑꯗꯨꯃꯥꯏꯅ ꯄꯥꯗꯕ ꯁꯤꯗ ꯁꯤꯗꯤ ꯑꯗꯨꯝ ꯋꯥꯟ ꯃꯟ ꯔꯦꯟꯦꯟꯗꯣ ꯁꯎꯔꯤꯤ ꯅꯇꯕ ꯑꯦꯗꯚꯥꯟꯁ ꯅꯕ
ꯑꯣ ꯑꯣꯀꯦ ꯂꯥꯛꯄ ꯍꯦꯛ ꯗꯥꯏꯔꯦꯛ ꯄꯤꯈ꯭ꯔꯒ ꯇꯧꯕꯀꯣ
ꯍꯣꯏ ꯄꯤꯔꯒ
ꯑꯁ ꯑꯗꯨꯗꯤ ꯑꯗꯨꯗꯤ ꯑꯗꯨꯗꯤ ꯔꯨꯝ ꯈꯔ ꯁꯦꯡꯕ ꯅꯨꯡꯉꯥꯏꯒꯗꯧꯕ ꯑꯃ ꯊꯤꯕꯤꯔꯣꯑꯣ ꯑꯗꯨ ꯀꯤꯠꯆꯟ ꯌꯥꯎꯈ꯭ꯔꯥꯒꯤꯁꯨ ꯑꯗꯨꯗꯤ ꯅ ꯅꯣꯏ ꯅꯪꯒꯤ ꯇꯥꯏꯞꯇ
ꯀꯤꯆꯟ ꯌꯥꯎꯕꯅꯤ ꯃꯤ ꯈꯩꯒꯤ ꯃꯣꯏꯒꯤꯁꯦ ꯇꯞꯇ
ꯑꯗꯨꯗꯤ ꯑꯩꯒꯤꯁꯨ ꯑꯃ ꯊꯤꯕꯤꯔꯛꯑꯣ ꯑꯗꯨꯒ ꯊꯣꯡꯕ ꯆꯥꯕꯗꯤ ꯄꯨꯟꯅ ꯇꯧꯔꯨꯁꯤꯅ ꯄꯩꯁꯥ ꯁꯦꯞ ꯇꯧꯅꯕ ꯑꯩ ꯄꯥꯏꯔꯛꯑꯒꯦ ꯌꯥꯔꯤ ꯌꯥꯔꯗꯤ ꯌꯥꯔꯗꯤ ꯇꯥꯔꯗꯤ ꯗꯤꯁ ꯃꯟ ꯅꯦꯛꯁ ꯃꯟꯊ ꯑꯒꯁ ꯃꯅꯨꯡꯗ ꯊꯤꯕꯤꯅꯤꯡꯉꯥꯏ ꯇꯧꯕ ꯑꯩ ꯄꯥꯏꯔꯛꯑꯒꯦꯅꯤꯁ ꯀꯨꯍꯥꯇꯤ ꯂꯕ ꯇꯦꯛꯁꯤ ꯑꯃꯕꯨ ꯀꯣꯋꯥꯔ ꯂꯒꯅꯦ
ꯊꯣꯡꯕ ꯆꯥꯕ ꯍꯥꯏꯕꯁꯦ ꯑꯩꯗꯤ ꯅꯨꯄꯤ ꯑꯩ ꯑꯩꯒꯤꯗꯤ ꯅꯨꯄꯤꯅ ꯀꯩꯅꯣꯃ ꯂꯩꯌꯨꯅꯦ ꯑꯗꯒꯤ ꯃꯥ ꯅꯨꯡꯉꯥꯏꯗꯧ ꯃꯥꯟꯗꯦ
ꯑꯗꯣ ꯑꯩꯒꯤꯁꯨ ꯑꯃ ꯊꯤꯕꯤꯔꯣꯅ
ꯅꯛꯇꯅꯤ ꯁꯤꯅꯤꯗ ꯀꯖꯤ ꯀ ꯋꯥꯔꯤ ꯋꯥꯔꯤ ꯁꯔꯗꯤ
ꯑꯗꯣ ꯅꯪ ꯒꯋꯥꯍꯥꯇꯤ ꯑꯗꯨ꯭ꯔꯣ ꯂꯩ ꯂꯩꯈꯤꯒꯗ꯭ꯔꯣ ꯕ꯭ꯔꯣ ꯅ ꯒꯨꯍꯥꯇꯤꯗ ꯂꯩꯈꯤꯒ꯭ꯔꯣ ꯅꯠꯇ꯭ꯔꯒ ꯀꯃꯥꯏꯅ ꯇꯧꯒꯦ ꯄ꯭ꯂꯥꯟ
ꯂꯩꯕꯕꯨꯗꯤ ꯂꯩꯈꯤꯒꯅꯤ ꯍꯣꯏ ꯑꯦ ꯊꯕꯛ ꯐꯪꯗ꯭ꯔꯤꯕ ꯐꯥꯎꯕꯗꯤ ꯑꯗꯨꯝ ꯇꯧꯅꯤ ꯑꯩ ꯁꯤ ꯍꯧꯖꯤꯛ ꯃꯦꯘꯂꯌꯥꯒꯤ ꯑꯦꯄ꯭ꯂꯥꯏ ꯇꯧꯔꯝꯕꯗꯣ ꯁꯦꯂꯦꯛ ꯇꯧꯔꯗꯤ
ꯑꯗꯨꯗꯤ ꯑꯩꯒꯤ ꯑꯃꯕꯨꯛ ꯇꯧꯔꯣ ꯚꯥꯏ ꯐꯥꯒꯤ ꯅꯠꯇꯦ ꯑꯩ ꯂꯥꯛꯑꯒꯦ ꯑꯩ ꯏ ꯏꯁ ꯅꯪꯁꯤ ꯊꯥꯗꯣꯛꯂꯒꯦꯅꯅꯦꯕꯅꯤ
ꯑꯩ ꯌꯦꯡꯕꯤꯒꯦ ꯑꯗꯨꯝ ꯈꯔ ꯂꯩꯔ ꯀꯩꯅ ꯌꯦꯡꯕꯤꯒꯦ
ꯑꯗꯨꯇꯥ ꯑꯗꯨ ꯌꯥꯅꯤꯉꯥꯏ ꯌꯥꯒꯗꯕ꯭ꯔꯥ ꯌꯥꯔꯣꯏꯗꯕ꯭ꯔꯥ ꯍꯥꯏꯕꯗꯨꯀꯣ
ꯎꯝ ꯑꯩꯅ ꯇꯥꯕꯗꯗꯤꯀꯣ ꯌꯨꯝꯕꯨꯅ ꯍꯥꯏꯕꯗꯣ ꯑꯩꯣꯏ ꯕꯤꯗꯤꯡꯗ ꯍꯥꯏꯕꯅꯤ ꯑꯩꯣꯏ ꯕꯤꯗꯤꯡ ꯑꯇꯣꯞꯄꯗꯤ ꯐꯪꯕ ꯌꯥꯌꯦ
ꯑꯁ ꯑꯗꯨꯗꯤ ꯂꯩꯃꯤꯟꯅꯕ ꯄꯥꯝꯕꯩꯅꯗꯤ ꯅꯣꯏꯒ
ꯍꯥꯏꯕꯗꯤ ꯂꯩꯃꯤꯟꯅꯕ ꯃꯤꯟꯁ ꯀꯥ ꯀꯥ ꯇꯣꯉꯥꯜꯂꯒ ꯁꯦꯝ ꯕꯤꯜꯗꯤꯡ ꯁꯦꯝ ꯍꯥꯎꯁ ꯁꯦꯝ ꯐ꯭ꯂꯦꯠꯇ
ꯎꯝ ꯍꯧꯖꯤꯛ ꯃꯤ ꯑꯇꯣꯞꯄ ꯂꯩꯕꯁꯤꯡꯗꯨ ꯌꯨꯝ ꯆꯠꯈꯤꯕꯅꯦꯕ ꯌꯨꯝ ꯆꯠꯈꯤꯕꯅꯦꯕꯗꯤ ꯃꯣꯏꯁꯦ ꯑꯌꯥꯝꯕ ꯀꯣꯂꯦꯖ ꯀꯥꯔꯤꯕꯅꯦꯕ
ꯑꯣ
ꯑꯗꯣ ꯃꯣꯏꯁꯦ ꯍꯧꯖꯤꯛ ꯚꯦꯀꯦꯁꯟ ꯂꯩꯕꯅꯤꯅ ꯑꯁꯥꯝꯗ ꯑꯗꯨꯝ ꯌꯨꯝ ꯆꯠꯂꯒ ꯍꯜꯂꯣꯀꯦꯅ ꯀꯩꯅꯣ ꯍꯥꯏꯔꯝꯃꯅꯤ ꯅꯦꯛꯁ ꯃꯟ ꯍꯂꯛꯅꯤ ꯍꯥꯏꯅꯦ
ꯃꯣꯏꯁꯦ ꯑꯗꯨꯗꯤ ꯍꯥꯡꯕ ꯂꯩꯇꯦ ꯍꯥꯏꯕꯅꯦꯕ ꯅꯪꯅ ꯍꯥꯏꯕꯁꯦ
ꯌꯨꯝꯕꯨꯨꯅ ꯑꯗꯨꯃꯥꯏꯅ ꯍꯥꯏ ꯍꯣꯏ ꯅꯠꯇ꯭ꯔꯗꯤ ꯑꯩꯨꯁꯨ ꯑꯗꯨꯝ ꯍꯥꯏ ꯍꯥꯏꯕꯅꯤ ꯔꯨꯝꯁ ꯍꯥꯡꯉꯦ ꯁꯃꯥꯏ ꯇꯧ ꯁꯃꯥꯏ ꯇꯧꯅꯅꯦ
ꯑꯗꯣ ꯔꯨꯝꯗꯤ ꯅꯨꯡꯉꯥꯏꯕ꯭ꯔꯥ ꯅꯧꯔꯤꯕ꯭ꯔꯥ ꯐꯔꯅꯤꯁ ꯐꯖꯅ ꯔꯪꯒꯨꯝꯕ ꯈ ꯂꯩꯕ꯭ꯔꯣ
ꯑꯩꯈꯣꯏꯒꯤ ꯔꯨꯝꯗꯤ ꯑꯗꯨꯝ ꯌꯥꯏ ꯃꯊꯛꯀꯤꯗꯁꯨ ꯃꯣꯏꯒꯤ ꯀ ꯍꯧꯖꯤꯛ ꯍꯔꯗꯣꯔ ꯇꯥꯏꯇ ꯃꯥꯅ ꯃꯔꯗ ꯇꯥꯏꯠꯇ ꯃ ꯃꯣꯡꯕꯗꯨꯗꯤ ꯐꯨꯜꯂꯤ ꯄ꯭ꯂꯥꯁꯇꯔ ꯀꯩꯅꯣꯃ ꯇꯥꯏꯁ ꯐꯥꯎ ꯍꯥꯞꯇꯣꯏꯗ ꯑꯣꯏꯔꯁꯨ ꯔꯨꯝ ꯔꯨꯝ ꯃꯅꯨꯡ ꯆꯟ ꯇꯧ
ꯆ ꯆꯜꯁꯦ ꯇꯜꯁ ꯊꯥꯕ꯭ꯔꯥ
ꯇꯅ ꯑꯩꯁꯨ ꯑꯗꯨꯨꯝ ꯆꯪꯕ ꯌꯦꯡꯗꯣꯏꯕ
ꯅꯪ ꯏꯗꯤ ꯊꯥꯕ꯭ꯔꯣ
ꯑꯩꯈ ꯑꯩꯈꯣꯏꯗꯤ ꯊꯥꯗ ꯄꯨꯂꯞ
ꯑꯗ ꯋꯥꯁꯔꯨꯝ ꯇꯣꯏꯂꯦꯠꯇꯤ ꯑꯗꯨꯝ ꯐꯖꯕ꯭ꯔꯣ
ꯍꯣꯏ ꯋꯥꯁꯔꯨꯝ ꯇꯣꯏꯂꯦꯠꯇꯤ ꯑꯗꯨꯝ ꯈꯔ ꯀꯝꯄꯦꯛꯄꯨꯗꯤ ꯑꯣꯏ ꯍꯥꯏꯗꯤ ꯔꯨꯝꯗꯤ ꯌꯥꯝ ꯆꯥꯎꯕ ꯅꯠꯇꯦꯕꯀꯣ
ꯑꯣꯀꯦ ꯑꯗꯣ ꯁꯤꯡꯒꯜ ꯄꯔꯁꯟ ꯌꯨꯁꯀꯤꯗꯤ ꯅꯨꯡꯉꯥꯏꯅꯤ ꯅꯃ ꯁ ꯇꯣꯏꯂꯦꯠꯗꯤ ꯑꯗꯨ ꯋꯦꯁꯇꯔꯟ ꯇꯣꯏꯂꯦꯠ ꯑꯣꯏꯔꯅꯤ
ꯍꯁꯇꯥꯟꯅꯦ ꯍꯁꯇꯥꯟꯅ ꯍꯅ ꯁꯤꯗꯅꯦ
ꯑꯁ ꯑꯗꯨꯗꯤ ꯑꯩꯗꯤ ꯍꯩꯅꯗꯦꯅꯦ ꯋꯦꯁꯇꯔꯟꯗꯤ ꯑꯩ ꯁꯇꯧ ꯋꯦꯁꯇꯔꯟꯗ ꯌꯨꯁ ꯁꯨꯞꯇꯧ ꯇꯧꯗ꯭ꯔꯤꯅꯤ ꯁ ꯇꯅꯤꯝꯗꯤ
ꯐꯔꯒꯅꯤꯅ
ꯏꯁꯤꯡꯗꯤ ꯍꯣꯡꯕ꯭ꯔꯣ
ꯏꯁꯤꯡ ꯍꯣꯡꯕ꯭ꯔ ꯍꯥꯏꯕꯗꯤ ꯊꯛꯅꯤꯡꯉꯥꯏꯔꯣ ꯅꯠꯇ꯭ꯔꯒ ꯀꯔꯤ
ꯑꯩ ꯁꯤꯖꯤꯟꯅꯉꯥꯏ ꯁꯤꯖꯤꯟꯅꯅꯨꯡꯉꯥꯏ ꯏꯔꯨ ꯅꯨꯡꯉꯥꯏ ꯐꯤꯁꯨ ꯅꯨꯡꯉꯥꯏ
ꯒꯨꯍꯥꯇꯤꯗ ꯁꯤꯗ ꯏꯁꯤꯡꯒ ꯃꯩ ꯐ꯭ꯔꯤ ꯄꯤꯕꯁꯦ ꯁꯤꯗ ꯈꯛꯇꯅꯦꯚꯏ
ꯑꯁ ꯑꯗꯨꯗꯤ ꯅꯨꯡꯉꯥꯏꯅꯤ
ꯅꯍꯥꯟ ꯑꯩꯅ ꯂꯩꯕ ꯃꯐꯝꯗꯣ
ꯎꯝ
ꯑꯩꯠ ꯊꯥꯎꯖꯟꯅꯤ ꯔꯦꯟꯐꯤꯗꯣ
ꯎꯝ
ꯑꯗꯨꯒ ꯏꯁꯤꯡꯒꯤꯗꯨ ꯂꯨꯄꯥ ꯆꯥꯃꯉꯥ ꯂꯧꯋꯦ ꯑꯗꯨꯒ ꯃꯩꯒꯤꯗꯨ ꯄ꯭ꯂꯥꯁ ꯂꯥꯛꯀꯅꯤ ꯆꯥꯝꯃꯉꯥ ꯍ ꯂꯥꯛꯀꯅꯤ ꯑꯗꯨꯗꯤ ꯅꯥꯏꯟ ꯊꯥꯎꯖꯟ ꯄ꯭ꯂꯁ ꯀꯥꯈ꯭ꯔꯦ ꯋꯥꯏꯐꯥꯏ ꯍꯥꯞꯄꯗ ꯇꯦꯟ ꯊꯥꯎꯖꯟ ꯑꯣꯜꯃꯣꯁ ꯀꯥꯑꯦ
ꯑꯣ
ꯔꯦꯟꯒꯤ ꯈꯛꯇ ꯇꯦꯟ ꯊꯥꯎꯖꯟ ꯃꯨꯛꯀꯥꯟ ꯅꯍꯥꯟꯗꯣ ꯍꯟꯗꯛꯇꯤ ꯁꯤꯛꯁ ꯊꯥꯎꯖꯟꯗ ꯑꯗꯨꯝ ꯌꯥꯔꯦ ꯂꯤꯁꯤꯡ ꯇꯔꯨꯛꯅ ꯄꯨꯂꯞ ꯂꯣꯏꯁꯤꯟꯈ꯭ꯔꯦ
ꯑꯣꯀꯦ ꯑꯣ ꯀꯔꯤ ꯆꯥꯇꯤꯔꯣꯃꯤꯁ
ꯃꯣꯏꯁ ꯑꯁꯥꯁꯅꯦ ꯑꯁꯥꯝꯁ ꯅꯗꯣ
ꯕꯦꯡꯒꯂꯤ ꯕꯦꯡꯒꯂꯤ ꯑꯣꯏꯔꯝꯃꯣ ꯕꯦꯡꯒꯂꯤꯗꯤ ꯑꯣꯏꯔꯝꯃꯣꯏꯀꯣ
ꯃꯦ ꯑꯁꯥꯝꯖ ꯑꯣꯔꯤꯖꯤꯅꯦꯜꯅꯤ ꯍꯥꯏꯗꯤ ꯍꯥꯏ ꯃꯣꯏ ꯅꯍꯥꯏꯗꯣ
ꯎꯝ
ꯍꯤꯟ ꯍꯤꯟꯗꯨ ꯈ꯭ꯔꯤꯁꯇꯟꯗꯤ ꯅꯠꯇ ꯍꯤꯟꯅꯤ ꯃꯌꯥꯡꯗꯝ ꯃꯌꯥꯡ ꯃꯌꯥꯡ ꯃꯥꯟꯅꯅꯤ ꯑꯗꯨꯝ
ꯎꯝ
ꯑꯗꯨ ꯃꯆꯥꯅꯨꯄꯥꯗꯨ ꯒꯣꯍꯤꯃꯥꯗ ꯊꯕꯛ ꯇꯧꯋꯦꯅ ꯍꯥꯏꯕ ꯀꯟꯇ꯭ꯔꯦꯛꯒꯤ ꯑꯦꯟ ꯑꯦꯁ ꯑꯦꯟ ꯑꯦꯁ ꯑꯥꯏ ꯗꯤ ꯁꯤ ꯑꯃꯒꯤꯒꯦ
ꯑ
ꯑꯗꯨꯒꯤ ꯃꯣꯏꯁꯦ ꯈꯔ ꯀ꯭ꯔꯦꯁꯤꯔ ꯅꯥꯒꯥ ꯑꯩꯈꯣꯏꯒꯤ ꯀꯁꯇꯝꯒꯨꯝꯕꯗ ꯀꯜꯆꯔꯒꯨꯝꯕꯗ ꯈꯔ ꯈꯪꯕ ꯍꯥꯏꯇꯥꯔꯦ
ꯑꯥ
ꯑꯗꯨꯒꯤꯗꯃꯛꯇ ꯈꯔ ꯑꯦꯗꯖꯁ ꯇꯧꯕꯁꯨ ꯅꯨꯡꯉꯥꯏꯕ ꯃꯣꯏꯁꯦ ꯃꯤ ꯃꯐꯝꯗ ꯂꯩꯕꯅꯤꯅ ꯑꯩꯈꯣꯏ ꯖꯥꯠꯇꯨ ꯈꯔ ꯈꯪꯉꯦꯕ
ꯑꯣꯦ
ꯍꯕꯅꯤꯗ
ꯑꯣ ꯐꯩꯅꯦ ꯑꯗꯨꯗꯤꯀꯣ
ꯎ ꯐꯩ ꯅꯪꯒꯤꯗꯤ ꯄꯤꯁꯤ ꯅꯠꯇ꯭ꯔꯣ
ꯄꯖꯤꯅꯤ
ꯀꯌꯥ ꯂꯤꯁꯤꯡ ꯇꯔꯥ
ꯁꯦꯔꯤꯡꯗ ꯂꯩꯕꯅꯦ ꯁꯚꯦꯟ ꯊꯥꯎꯖꯟ ꯐꯥꯏꯚ ꯍꯟꯗ꯭ꯔꯦꯠ
ꯁꯦꯔꯦꯡꯗ ꯂꯩꯕꯅꯤꯒ ꯔꯨꯝ ꯑꯃꯗ ꯁꯩꯔꯦꯡ ꯄꯤꯁꯤꯔꯣ
ꯍꯣꯏ
ꯑꯗꯨꯒ ꯁꯚꯦꯟ ꯊꯥꯎꯖꯟ ꯐꯥꯏꯚ ꯍꯟꯗ꯭ꯔꯦꯠ
ꯍꯣꯏ
ꯂꯔꯦ
ꯆꯥꯕ ꯊꯛꯄ ꯂ ꯏ ꯃꯣꯏꯅꯕꯦ ꯂꯥꯏꯠ ꯕꯤꯜ ꯋꯥꯏꯐꯥꯏ
ꯁꯚꯦꯟ ꯊꯥꯎꯖꯟ ꯐꯥꯏꯚ ꯍꯟꯗ꯭ꯔꯦꯠꯥꯡꯦ ꯇꯥꯡꯉꯦ
ꯍꯣꯏ
ꯃꯤ ꯀꯌꯥ ꯂꯩꯦꯕ ꯅꯣꯏ ꯖꯤꯗ
ꯃꯤ ꯈꯨꯨꯟ
ꯀꯨꯟꯗꯋꯥꯔꯤ ꯋꯥꯏꯐꯥꯏ ꯁꯦꯔꯤꯡ ꯍꯥꯏꯕꯕꯁꯤ ꯀꯔꯤ ꯀꯔꯤ ꯋꯥꯏ ꯐꯥꯏ ꯀꯌꯥꯄ꯭ꯔꯣ
ꯐꯣꯏ ꯐꯔꯅꯤ
ꯔꯥꯎꯇꯔ ꯑꯦꯛꯇꯟꯗꯔꯣ ꯅꯠꯇ꯭ꯔꯒ ꯑꯗꯨꯝ
ꯍꯣꯇꯟ
ꯔꯔꯥꯎꯇꯔ
ꯍꯣꯏ
ꯁꯤꯂꯣꯡꯁꯨ ꯅꯨꯡꯉꯥꯏꯇꯦ ꯅꯨꯡꯉꯥꯏꯃꯤꯅ ꯑꯩ ꯁꯤꯂꯣꯡ ꯁꯤꯂꯣꯡꯗ ꯅꯍꯥꯟ ꯂꯩꯔꯝꯕꯗ ꯅꯨꯡꯉꯥꯏ
ꯅꯪ ꯁꯤꯗꯣꯡꯗ ꯂꯩꯒꯦꯔꯗꯤ ꯂꯩꯃꯤꯟꯅꯁꯦ ꯅꯪ ꯅ ꯒꯨꯍꯥꯇꯤ ꯂꯩꯔꯤꯅꯤꯗꯤ ꯑꯩ ꯂꯥꯛꯀꯦ ꯇꯧꯕꯅꯤꯅ
ꯑꯩꯗꯤ ꯑꯩꯈꯣꯏ ꯃꯤ ꯂꯩꯕꯅꯤꯅ ꯑꯦꯗꯖꯁ ꯇꯧꯕꯁꯦ ꯋꯥꯅꯤꯅꯦ ꯃꯥꯁꯨ ꯂꯥꯁ ꯗꯤꯁꯃꯥꯟ ꯂꯥꯛꯄꯅꯤ
ꯎꯝ
ꯏꯟꯇꯔꯟꯁꯤꯞ ꯇꯧꯔꯒ ꯃꯥꯁꯦ ꯍꯟꯒꯦꯔꯥ ꯍꯜꯂꯔꯥ ꯃꯥ ꯍꯜꯂꯗꯤ ꯅꯪ ꯂꯥꯛꯄ ꯌꯥꯏ ꯃꯥ ꯍꯜꯗ꯭ꯔꯗꯤ ꯅꯪ ꯂꯥꯛꯄꯗ ꯋꯥꯔꯅꯤ ꯍꯥꯏꯕꯗꯤ ꯅꯨꯄꯤꯅꯤꯅꯀꯣ ꯍꯣꯏ
ꯅꯪꯒꯤꯁꯤꯗꯤ ꯐꯔꯛꯍꯦ ꯅꯨꯄꯤꯁꯨ ꯑꯗꯨꯝ ꯂꯩꯕ ꯌꯥꯕ꯭ꯔꯣ ꯅꯣꯏꯒꯤꯀꯥꯗꯣ
ꯀ ꯇ ꯋꯥꯟ ꯇ ꯋꯥ ꯂꯩꯗꯅ
ꯑ ꯀꯔꯤ ꯏꯟꯇꯔꯁꯤꯞ ꯇꯧꯕ꯭ꯔꯣ ꯃꯥꯥꯟꯗꯦ
ꯃꯥ ꯁꯣꯁꯦꯜ ꯋꯥꯔꯛꯀꯤ ꯃꯥꯁꯇꯔ ꯂꯣꯏꯈ꯭ꯔꯕꯅꯦꯕ
ꯑꯣ ꯊꯪꯒꯥꯔꯣ ꯊꯪꯒꯥꯜꯔꯣ ꯃꯥꯁꯨ ꯊꯪꯒꯥꯜꯒꯣ
ꯃꯥꯅꯦ ꯃꯥ
ꯑꯣꯝ
ꯅꯠꯇ ꯏꯃ ꯇꯥꯗꯕ
ꯃꯁꯛ ꯌꯦꯡꯁꯤꯟꯅꯦ ꯐꯣꯇꯣ ꯊꯥꯔꯛꯑꯣꯅꯤ
ꯑ ꯏꯡꯅꯤꯡꯕꯖꯤꯗꯤ ꯅꯪꯖꯒꯣ
ꯎꯝ ꯎꯝ ꯅꯪꯒꯤꯁꯤ ꯀꯗꯥꯏꯗꯥ ꯈꯪꯅꯕ꯭ꯔꯣ ꯑꯦꯝ ꯕꯤ ꯑꯦ ꯊꯝꯅꯉꯥꯏꯗ꯭ꯔꯣ
ꯅꯠꯇꯦ ꯃꯥ ꯅꯍꯥꯟꯝ ꯃꯣꯁꯀꯣꯗꯒꯤ ꯈꯪꯅꯈ꯭ꯔꯕꯅꯤꯅ
ꯍꯣꯏ ꯑꯗꯨꯝꯝꯕꯣꯁꯀꯣ ꯀꯥꯔꯤꯉꯥꯏꯗꯤꯗꯒꯤ
ꯍ‌ꯧꯏ
ꯐꯣꯇꯣ ꯊꯥꯔꯛꯑꯣꯅꯦ ꯌꯦꯡꯁꯤꯅꯦ
ꯍꯣꯔꯦꯟ ꯍꯣꯔꯦꯟ ꯊꯥꯔꯛꯀꯦ ꯍꯣꯔꯦꯟꯦꯟ ꯊꯥꯔꯛꯦ ꯂꯩꯔꯅ
ꯑꯣꯀꯦ ꯑꯗꯨꯗꯤ ꯃꯥ ꯀꯩꯗꯧꯉꯥꯏ ꯂꯤꯐ ꯇꯧꯒꯅꯤ ꯃꯑꯣꯡ ꯄ꯭ꯔꯣꯕꯦꯕꯂꯤ ꯃꯥ ꯂꯤꯐ ꯇꯧꯒꯗꯧꯕ ꯃꯑꯣꯡꯁ ꯅꯪ ꯀꯉꯥꯏ ꯇꯧꯒꯗꯧꯕ ꯃꯥꯜꯂꯤ ꯍꯥꯏꯕꯗꯤ ꯂꯩꯒꯗꯧꯕꯒꯤ ꯐꯤꯕꯝ ꯃꯥꯟꯕ꯭ꯔꯥ
ꯃꯥꯁꯦ ꯍꯧꯖꯤꯛ ꯃꯥꯏ ꯏꯟꯇꯔꯟꯁꯤꯞ ꯁ꯭ꯋꯤꯡꯗ ꯇꯧꯔꯤ ꯑꯗ ꯃꯥꯅ ꯃꯥꯅ ꯍꯥꯏꯕꯁꯤꯗꯤ ꯃꯥꯁꯤꯗ ꯊꯕꯛ ꯊꯤꯔꯒ ꯁꯤꯗ ꯂꯩꯅꯤꯡꯉꯦ ꯍꯥꯏꯔꯛꯄ
ꯍꯣꯏ ꯑꯗꯨ ꯏꯟꯇꯔꯟꯁꯤꯞ ꯇꯧꯕꯁꯤ ꯆꯍꯤ ꯊꯥ ꯀꯌꯥꯒꯤꯔꯣ ꯆꯍꯤ ꯀꯌꯥꯒꯤꯔꯣ
ꯐ ꯗ ꯇ
ꯑꯣ ꯑꯗꯨꯗꯤ ꯃꯥ ꯂꯣꯏꯈ꯭ꯔꯅꯤ
ꯑꯣ ꯂꯥꯛ ꯉꯥꯏ ꯗ
ꯑꯣ ꯑꯗꯨ ꯑꯗꯨꯗꯤ ꯅꯣꯏ ꯑꯣꯈꯤꯦ ꯑꯣꯦ
ꯅꯠꯇ꯭ꯔꯗꯤ ꯅꯠꯇꯗꯤ ꯁꯧꯗ ꯑꯗꯨ ꯌꯥꯗꯤ ꯌꯥꯅꯤ ꯅꯠꯇ꯭ꯔꯗꯤ ꯃꯥ ꯄꯅꯤꯅꯨꯡꯉꯥꯏ ꯅꯅꯨꯡꯉꯥꯏ ꯂꯣꯏꯕ
ꯍꯣꯏ
ꯑꯗꯨꯕꯨ ꯄꯣꯠ ꯆꯩ ꯂꯩꯕꯁꯨ ꯒ꯭ꯌꯥꯁ ꯈꯛꯇ ꯇꯥꯡꯕꯅꯦ ꯑꯇꯣꯞꯄꯗꯤ ꯇꯥꯡꯉꯦꯗ ꯑꯗꯨ ꯅꯪ ꯅꯪꯗꯤ ꯄꯔ ꯐꯥꯔꯁꯇꯒꯤ ꯍꯧꯔꯛꯑꯒꯗꯤ ꯄꯩꯁꯥꯗꯤ ꯈꯔ ꯆꯪꯒꯅꯤ ꯂꯤꯁꯤꯡ ꯇꯔꯥ ꯍꯥꯏꯗꯤ
ꯀꯩꯗꯤꯅꯦ ꯀꯩꯗꯟꯅ ꯑꯗꯨꯗꯨꯗꯤ ꯀꯔꯤ ꯀꯔꯤꯗ ꯆꯪꯒꯗꯧꯕ
ꯍꯥꯥ
ꯀꯔꯤ ꯀꯔꯤꯗ ꯆꯪꯒꯗꯧꯕ ꯐꯤꯐꯇꯤꯟ ꯇ꯭ꯋꯦꯟꯇꯤꯅꯣ ꯍꯥꯏꯁꯦ
ꯒꯦꯁꯇꯅꯤꯅ ꯍꯟꯗꯛ ꯄꯩꯁꯥ ꯆꯪꯉꯨꯁꯕꯥꯏ
ꯀꯦꯁꯇꯨ ꯕ꯭ꯂꯦꯛꯇ ꯐꯥꯔꯁꯇꯗꯤ
ꯍꯣꯏ ꯑꯩꯒꯤꯁꯤ ꯍꯥꯎ ꯐꯥꯅꯕ ꯌꯝꯕꯨꯅ ꯃꯣꯍꯤꯒꯤ ꯒꯦꯁꯂꯦꯟꯟ꯭ꯔ ꯌ ꯔꯃꯣ ꯆꯠ ꯆꯠꯀꯤꯂ ꯇ ꯍꯂꯛ ꯍꯟꯕꯤꯌꯣꯅ ꯍꯥꯏꯔꯝꯕꯒꯤ ꯄꯩꯁꯥꯁꯨ ꯊꯣꯛꯇ꯭ꯔꯦ ꯒ꯭ꯌꯥꯁ ꯁꯤꯂꯤꯟꯗꯔ ꯂꯩꯕꯒꯤ
ꯑꯗꯨ ꯒꯦꯁ ꯕꯨꯛ ꯁꯦꯝꯕ ꯌꯥꯗꯕ꯭ꯔꯣ
ꯕꯨꯀꯤꯡ ꯌꯥꯔꯣꯏ ꯀꯣꯏ ꯁꯤꯗꯁꯨ ꯅꯠꯇꯅꯅ ꯑꯦꯇ꯭ꯔꯦꯁ
ꯑ ꯌꯥꯕꯅꯤꯍꯦ ꯁꯤꯗ ꯑꯩꯈꯣꯏꯒꯤ ꯄꯤ ꯖꯤ ꯃꯄꯨꯔꯗꯤ ꯇꯥꯡꯈꯨꯜꯅꯤ ꯑꯗꯣ ꯃꯥꯗꯤ ꯕꯨꯛꯀꯤꯡ ꯇꯧꯔꯣꯏꯗꯔꯦ
ꯁꯤꯒ ꯂꯩꯔꯦꯅ ꯑꯣ ꯈꯪꯗꯦ ꯌꯥꯔꯝꯕ ꯌꯥꯏ ꯑꯩꯁꯨ ꯁꯨꯝ ꯌꯦꯡꯗꯕꯒꯤ ꯑꯩꯈꯣꯏꯁꯨ ꯄꯔꯃꯥꯅꯦꯟ ꯂꯩꯔꯣꯏꯗꯕꯅꯤꯅ ꯑ ꯑꯗꯨꯕꯗꯨꯣ ꯈꯟꯗꯦꯕ
ꯗꯦꯛꯇ ꯀꯌꯥꯗ ꯂꯧꯕ꯭ꯔꯣ
ꯑꯩꯒꯤꯗꯨ ꯅꯍꯥꯟ ꯏꯔꯥꯡ ꯊꯣꯛꯇ꯭ꯔꯤꯀꯥꯟꯗ ꯂꯩꯕꯅꯦ
ꯑꯗꯨꯗꯤ ꯑꯗꯨꯗꯤ ꯅꯪꯗꯤ ꯀꯤꯠꯆꯟꯗꯣ ꯍꯧꯖꯤꯛꯀꯤ ꯂꯩꯁꯥꯕꯤꯗꯨꯒ ꯁꯤꯖꯤꯟꯅꯔꯦ
ꯍꯣꯏ